ꯀꯔꯤꯅꯣ ꯇꯥꯏꯌꯦ
ꯅꯪꯒꯤꯗꯨꯗꯤ ꯒ꯭ꯌꯥꯟ ꯇꯥꯗꯦꯍꯦ ꯀꯔꯤꯒꯤꯔꯣ ꯐꯖꯅ ꯍꯥꯏꯗꯕꯒꯤ
ꯑꯗꯨ ꯅꯨꯄꯥꯗꯣ ꯏꯆꯦꯕꯨ ꯀꯣꯜ ꯇꯧꯕ ꯐꯪꯉꯦꯅ ꯍꯥꯏꯔꯛ ꯄꯥ
ꯑꯣ
ꯍꯥꯏ ꯏꯕꯥꯅꯤ ꯋꯥꯔꯤ ꯁꯅꯥꯕ ꯃꯇꯝꯗ
ꯑ ꯅꯪꯗꯤ ꯀꯥꯏꯗꯒꯤ ꯐꯪꯕ꯭ꯔꯥ ꯑꯗꯨ
ꯑꯩꯒꯤ ꯃꯔꯨꯞ ꯅꯨꯄꯥ ꯑꯩꯈꯣꯏꯒꯤ ꯀꯣꯂꯦꯖ ꯇꯝꯃꯤꯟꯅꯕ ꯅꯨꯄꯥ ꯑꯩꯉꯣꯟꯗ ꯑꯩꯅ ꯅꯝꯕꯔ ꯈꯔ ꯄꯤꯌꯣ ꯑꯩꯁꯨ ꯃꯤꯉꯣꯟꯗ ꯀꯣꯜ ꯇꯧꯅꯤ ꯍꯥꯏꯕꯗꯨ ꯑꯗꯨ ꯄꯥ ꯗꯣ ꯄꯤꯔꯒ ꯃꯥꯁꯦ ꯎꯝ ꯀꯨꯏ ꯈꯔꯗꯤ ꯀꯨꯏꯈ꯭ꯔꯦ ꯍꯥꯏꯌꯦ ꯃꯕꯥꯅꯤ ꯋꯥꯔꯤ ꯁꯥꯟꯅꯕ
ꯑꯣ ꯈꯪꯅꯕ
ꯈꯪꯅꯕ ꯅꯠꯇꯦ ꯍꯥꯏꯌꯦ
ꯑꯁꯤꯗꯒꯤ ꯋꯥꯔꯤ ꯁꯥꯕ
ꯑꯣ
ꯑꯣ
ꯋꯥꯔꯤ ꯁꯥꯟꯅꯔꯒ ꯃꯥꯒꯤ ꯑꯦꯛꯁꯀꯤ ꯋꯥꯔꯤ ꯈꯣꯏꯒ ꯁꯥꯟꯅꯔꯛꯑꯦ ꯍꯥꯏꯌꯦ ꯆꯦꯗꯣ ꯗꯨꯗꯨꯒꯤ ꯑꯩꯈꯣꯏꯒꯤ ꯑꯪꯀꯜꯁꯦ ꯌꯥꯝ ꯐꯩꯌꯦꯅꯒ ꯇꯧꯔꯛꯑꯦ ꯑꯗꯨꯒꯤ ꯃꯥꯒꯤ ꯅꯨꯄꯥꯗꯣ ꯎꯝ ꯑꯦꯁꯤꯁꯇꯦꯟ ꯄ꯭ꯔꯣꯐꯦꯁꯔꯅꯦ ꯍꯧꯖꯤꯛ ꯑꯗꯨꯗ ꯂꯩꯌꯦ ꯃꯐꯝꯗ ꯉꯥꯡꯂꯛꯑꯦ ꯍꯥꯏꯌꯦ
ꯑꯣ
ꯍꯧꯖꯤꯛꯀꯤ ꯅꯨꯄꯥꯗꯨꯁꯨ ꯃꯥꯁꯨ ꯎꯝ ꯍꯧꯖꯤꯛ ꯎꯝ ꯃꯥꯁꯨ ꯑꯦꯛꯖꯥꯝ ꯊꯥꯔ ꯂꯩ ꯍꯥꯏꯌꯦ
ꯎꯝ ꯑꯁꯤꯗ ꯂꯩꯕ꯭ꯔꯥ ꯑꯈꯣꯏꯗ ꯑꯈꯣꯏꯗ
ꯍꯣ ꯃꯥꯗꯣ ꯄꯥ ꯑꯇꯣꯞꯄ ꯅꯣꯏꯒꯤ ꯑꯁ ꯀ꯭ꯔꯤ ꯍꯥꯏꯗꯣꯏꯅꯣ ꯑꯩ ꯈꯪꯗꯦ ꯃꯐꯝꯗꯤ ꯇꯣꯉꯥꯟꯕꯅꯤ
ꯑꯩꯅ ꯍꯥꯏꯕꯗꯤ ꯃꯐꯝ ꯇꯣꯉꯥꯟꯂꯁꯨ ꯑꯁꯤꯗ ꯂꯩꯕ꯭ꯔꯥ ꯍꯪꯕꯅꯤꯗ
ꯄꯥ ꯃꯥ ꯑꯗꯨꯗꯥ
ꯀꯔꯤꯕꯥ
ꯂꯥꯏꯇꯦ ꯂꯥꯏꯇꯦ ꯑꯗꯨꯇ
ꯃꯄꯥꯟꯗꯔꯥ ꯑꯗꯨꯗꯤ
ꯑꯧ
ꯎꯝ
ꯗꯨꯗ ꯂꯥꯏꯔꯒ ꯃꯥ ꯑꯦꯛꯖꯥꯝ ꯊꯥꯔꯒ ꯂꯥꯏꯑꯦ ꯍꯥꯏꯌꯦ
ꯎꯝ
ꯗꯨꯀꯤ ꯃꯥꯗꯣ ꯏꯆꯦꯒ ꯋꯥꯔꯤ ꯁꯥꯅꯕꯗꯒꯤ ꯃꯥꯒꯤ ꯅꯨꯄꯥꯗꯣ ꯁꯨꯃꯥꯏꯅ ꯇꯧꯋꯦ ꯍꯥꯏꯕꯗꯒꯤ ꯃꯥꯁꯨ ꯃꯕꯥꯅꯤꯒꯤ ꯁꯕꯖꯦꯛꯇꯣ ꯃꯥꯟꯅꯥꯔꯝꯕꯒꯤ ꯗꯨꯝ ꯁꯥꯟꯅꯔꯛꯄꯅꯦ ꯍꯥꯏ
ꯎꯝ ꯀꯔꯤꯒꯤ ꯑꯗꯨꯒꯨꯝꯕ ꯋꯥꯔꯤꯗꯨ ꯂꯤꯕ꯭ꯔꯥ
ꯈꯪꯗꯦ ꯃꯥꯗꯤ ꯂꯣꯏꯅꯃꯛ ꯂꯤꯊꯣꯛꯄ ꯃꯥꯂꯦ
ꯎꯝ ꯑꯗꯣ ꯑꯁꯤ ꯑꯁꯤꯒꯨꯝꯕꯗ ꯂꯤꯗꯔ ꯂꯤꯗ꯭ꯔꯁꯨ ꯌꯥꯏ ꯑꯗꯨꯒꯨꯝꯕꯗꯣ
ꯎꯝ ꯃꯥꯗꯣ ꯑꯦꯁꯤꯁꯇꯦꯟ ꯄ꯭ꯔꯣꯐꯦꯁꯔꯒꯤ ꯅꯨꯄꯤꯅꯦꯒꯨꯝꯕ ꯉꯥꯡꯉꯦꯅ ꯍꯥꯏꯌꯦ
ꯎꯝ
ꯑꯗꯨꯗꯒꯤ ꯑꯩꯁꯦ ꯆꯤꯡꯅꯥꯕ ꯍꯧꯔꯛꯄ
ꯎꯝ
ꯑꯗꯨꯗꯒꯤ ꯑꯗꯨꯗꯤ ꯑꯩꯒꯤ ꯏꯆꯦ ꯑꯃꯗꯣ ꯁꯣꯏꯗꯅ ꯑꯣꯏꯔꯝꯅꯤꯉꯥꯏ ꯃꯥꯟꯕ
ꯍꯥꯏꯕ ꯅꯨꯄꯥꯁꯤꯅ ꯑꯗꯨꯒꯨꯝꯕ ꯃꯤ ꯊꯤꯡꯅꯌꯦ ꯍꯥꯏꯕꯒꯤ ꯅꯪꯁꯨ ꯈꯥꯡꯕꯒꯤꯔꯥ
ꯑꯥ
ꯎ
ꯃꯥꯅ ꯑꯩ ꯅꯨꯄꯤ ꯑꯃ ꯅꯣꯡꯃꯥ ꯊꯤꯡꯅꯩꯌꯦ ꯑꯗꯣ ꯃꯥꯗꯣ ꯑꯦꯁꯤꯁꯇꯦꯟ ꯄ꯭ꯔꯣꯐꯦꯁꯔꯒꯤ ꯅꯨꯄꯤꯅꯦꯅ ꯍꯥꯏꯔꯛꯑꯦ ꯃꯥꯗꯣ ꯃꯕꯨꯛ ꯀꯪꯕꯒꯨꯝꯕꯒꯤꯁꯨ ꯉꯥꯡꯕ ꯃꯥꯜꯂꯦ ꯂꯤꯑꯣꯀꯦ ꯇꯥꯕ꯭ꯔꯣ
ꯇꯥꯏꯌꯦ ꯇꯥꯏꯌꯦ
ꯗꯨꯅꯦꯗ ꯑꯩꯁꯨ ꯈꯪꯗꯦ ꯐꯖꯅꯗꯤ ꯃꯤ ꯑꯇꯣꯞ ꯄꯗꯁꯨ ꯁꯨꯃꯥꯏꯅ ꯂꯤꯔꯝꯅꯤꯉꯥꯏ ꯃꯥꯜꯂꯦ ꯃꯥ
ꯗꯦꯕ ꯑꯁꯤ ꯀꯜꯂꯨꯁꯨ ꯑ ꯑꯗꯨ ꯃꯣꯏ ꯃꯣꯏ ꯃꯣꯏꯒꯤ ꯖꯥꯇꯤꯒ ꯋꯥꯔꯤ ꯁꯥꯅꯥꯏ ꯍꯥꯏꯌꯦ ꯃꯥꯗꯣ ꯋꯥꯔꯤ ꯇꯥꯞ ꯇꯥꯞꯅ ꯃꯥ ꯑꯍ ꯑ ꯋꯥꯔꯤ ꯁꯥꯕ ꯃꯥꯜꯂꯦ ꯑꯗꯨ ꯃꯤ ꯑ ꯁꯥꯕ꯭ꯔꯥ ꯈꯪꯗꯦ ꯑꯗꯨ ꯋꯥ ꯀ꯭ꯔꯤ ꯀ꯭ꯔꯤꯅꯣ ꯑꯗꯨꯝ ꯉꯥꯡꯕ ꯍꯩꯌꯦ ꯋꯥꯊꯤ ꯇꯥꯎꯕ ꯃꯥꯜꯂꯦ
ꯍꯣꯏ ꯍꯧꯖꯤꯛ ꯋꯥꯔꯤ ꯁꯥꯟꯅꯥꯕ ꯅꯨꯄꯥꯗꯨ ꯌꯥꯝꯅ ꯅꯨꯡꯉꯥꯏꯌꯦ
ꯑꯗꯨꯕꯨ ꯑꯣꯏꯔꯝꯅꯤ ꯑꯣꯐꯂꯥꯏꯟꯗ ꯇꯣ ꯑꯗꯨꯝ ꯋꯥꯔꯤ ꯁꯥꯟꯅꯕ꯭ꯔꯥ
ꯁꯥꯟꯅꯥꯗꯦ
ꯎꯝ ꯅꯪꯗꯤ ꯑꯗꯨꯗꯤ ꯀꯃꯥꯏꯅ ꯇꯥꯎꯕ꯭ꯔꯥ ꯑꯗꯨꯕꯨꯗꯤ
ꯑꯣꯟꯂꯥꯏꯟꯗꯒꯤ ꯃꯥ ꯏꯕꯥꯅꯤꯗꯣ ꯑꯗꯨꯝ ꯍꯧꯖꯤꯛ ꯐ꯭ꯔꯤ ꯂꯩꯕ꯭ꯔꯣꯒꯨꯝꯕ ꯍꯥꯡꯂꯒ ꯑꯗꯨꯝ ꯇꯧꯕꯅꯦ
ꯑꯣ
ꯃꯥꯕꯨ ꯌꯥꯝꯅ ꯅꯨꯡꯉꯥꯏꯌꯦꯀꯣ ꯍꯝꯕꯁꯨ ꯇꯧꯅꯤꯡꯔꯗꯤ ꯅꯝꯕꯔꯗꯣ ꯄꯤꯕꯤꯕ ꯌꯥꯏꯌꯦ
ꯈꯪꯗꯦꯗ ꯑꯩꯒꯤꯁꯨꯨ ꯈꯔꯗꯤ ꯂꯩꯔꯤꯌꯦ ꯇꯥꯎꯅꯤꯉꯥꯏ
ꯑꯣ ꯑꯩꯒꯤꯗꯤ ꯌꯥꯝ ꯋꯥꯠꯂꯤꯗ ꯏꯆꯦꯗ ꯇꯧꯕꯗꯒꯤ ꯁꯣꯏꯔꯣ ꯍꯧꯖꯤꯛ ꯑꯩ ꯁꯥꯎꯅꯤꯡꯗꯅ ꯂꯩꯕꯅꯤ
ꯑꯁ ꯑꯩ ꯁꯣꯏꯕꯗꯣ ꯍꯥꯏꯕ ꯈꯪꯉꯦ ꯑꯩꯁꯨ
ꯑꯣ
ꯏꯇꯦ ꯅꯨꯄꯥ ꯑꯃꯥꯅ ꯇꯝꯕꯤꯕ ꯑꯩꯉꯣꯟꯗꯁꯨ ꯍꯧꯖꯤꯛꯅ ꯍꯧꯖꯤꯛꯃꯛꯅ ꯑꯩ ꯍꯧꯖꯤꯛꯁꯦ ꯁꯣꯏꯕꯅꯦꯕ ꯑꯗꯣ ꯑꯃꯨꯛ ꯁꯦꯝꯔꯒ ꯇꯧꯕꯅꯦꯁꯦ
ꯑꯣ ꯑꯩꯉꯣꯟꯗꯁꯨ ꯈꯔ ꯍꯥꯏꯕꯤꯌꯣ ꯍꯣꯔꯦꯟ
ꯂꯣꯏꯔꯒ ꯉꯥꯏꯌꯨ ꯑꯁ ꯗꯤꯟꯕꯨ ꯌꯥꯝ ꯅꯣꯛꯅꯤꯡꯕꯗꯣ ꯉꯁꯤ
ꯑꯣꯒꯤ ꯋꯥꯔꯤꯔꯥ
ꯎꯝ ꯑꯩ ꯏꯁꯇꯦꯇꯥꯁ ꯍꯥꯞꯄꯗꯣ ꯉꯁꯤ ꯌꯦꯡ ꯉꯁꯤꯁꯦ ꯐꯖꯃꯟꯗꯅ ꯑꯁꯤ ꯆꯤꯟꯅ ꯍꯥꯏꯗꯣꯛꯄ ꯉꯝꯗꯦ ꯑꯩꯅ ꯏꯁꯇꯦꯇꯥꯁ ꯊꯝꯕ ꯑꯗꯨꯝꯕ ꯃꯤꯅ ꯄꯥꯊꯣꯛꯄ ꯃꯥꯜꯂꯦ ꯑꯗꯨꯒ ꯃꯥꯗꯣ ꯁꯥꯎꯔꯒ ꯂꯩꯍꯦ ꯍꯥꯏꯌꯦ ꯃꯣꯏ ꯈꯥꯛꯇ ꯅꯠꯇꯦꯅ ꯑꯗꯣ ꯑꯄꯥꯏꯒꯤ ꯐꯣꯟꯗꯅ ꯃꯥꯗꯣ ꯏꯁꯇꯦꯇꯥꯂꯅ ꯔꯤꯄ꯭ꯂꯥꯏ ꯇꯧꯔꯛꯄ ꯋꯥꯅꯤꯗ ꯍꯥꯏꯒꯦ ꯍꯥꯏꯔꯗꯤ ꯍꯥꯏꯕ ꯌꯥꯏ ꯀꯣ ꯍꯥꯏꯌꯦ
ꯅꯣꯛꯅꯤꯡꯕꯅ ꯗꯤꯝꯁꯨ ꯃꯥꯒꯤ ꯏꯁꯇꯦꯇꯥꯁ ꯊꯝꯕꯗꯣ ꯃꯥ ꯎꯔꯗꯤ ꯀꯤꯌꯦ ꯑꯩ ꯍꯥꯠ ꯇꯣꯛꯀꯅꯤ ꯍꯥꯏꯕꯅꯦ
ꯇꯤꯝꯒꯤꯁꯨ ꯌꯥꯗ‌ꯦ ꯑꯦ ꯑꯩꯅ ꯍꯣꯔꯦꯟ ꯃꯥ ꯃꯇꯝ ꯁꯥꯡꯕ ꯃꯇꯝꯗ ꯇꯥꯎꯕ ꯍꯧꯔꯁꯦ ꯍꯥꯏꯈ꯭ꯔꯕꯅꯦ
ꯎꯝ ꯑꯗꯣ ꯋꯥꯡꯁꯨ ꯋꯥꯡꯈ꯭ꯔꯦ ꯂꯣꯏꯔꯦ ꯃꯥꯗꯣ
ꯈꯟꯖꯦꯜꯁꯨ ꯌꯥꯗ꯭ꯔꯦꯗ ꯑꯩꯅ ꯅꯪꯁꯦ ꯅꯦꯛꯁ ꯏꯌꯥꯔ ꯑꯣꯏꯔꯗꯤ ꯃꯈꯣꯟꯁꯦ ꯆꯥꯎꯔꯒ ꯅꯨꯄꯥ ꯄꯑ
ꯊꯣꯛꯈ꯭ꯔꯕ꯭ꯔꯣ
ꯐꯥꯡꯗꯦ ꯏꯇꯥꯎ ꯇꯥꯎꯔꯒ ꯏꯆꯦ ꯏꯕꯥꯅꯤ ꯅ ꯅꯍꯥꯟ ꯑꯥꯗ ꯂꯥꯛꯏꯕ ꯃꯇꯝꯗꯗꯤ ꯅꯪꯁꯦ ꯄꯨꯔꯥ ꯇꯣꯉꯥꯟꯈ꯭ꯔꯦꯅ ꯍꯥꯏꯕ ꯑꯗꯨꯗꯒꯤ ꯃꯃꯥꯅ ꯃꯥꯒꯤ ꯀꯩꯅꯣꯒꯨꯝꯒꯨꯝꯕ ꯌꯦꯡꯁꯤ ꯁꯦ ꯍꯥꯏꯔꯁꯨ ꯂꯣꯠꯄ ꯍꯧꯔꯦꯅ ꯍꯥꯏꯅꯩꯅꯦ
ꯃꯃꯥꯁꯨ ꯑꯗꯨꯝ ꯃꯥꯏꯟ ꯇꯥꯎꯗ꯭ꯔꯁꯨ ꯌꯥꯏ
ꯑꯗꯣ ꯆꯦꯟꯅꯥꯏ ꯑ‌ ꯄꯪꯇꯧꯗꯨꯁꯨ ꯁꯨꯃꯥꯏꯅ ꯇꯧꯋꯦ ꯍꯥꯏꯌꯦꯏ ꯅꯪ ꯑꯗꯨꯗꯤ ꯊꯣꯛꯄ ꯍꯥꯎꯈ꯭ꯔꯕꯒꯤꯅꯦꯅ ꯃꯥꯅ ꯌꯥꯝ ꯁꯥꯎꯔꯒ ꯂꯥꯏꯌꯦ ꯑꯨꯠꯗꯤ ꯑꯨꯠꯇ‌ꯦ
ꯑꯗꯨꯔꯤꯝꯗ ꯍꯥꯏ ꯑꯍꯥꯡꯕꯒꯤ ꯍꯥꯏ ꯅꯗ
ꯅ‌ꯣꯛꯅꯤꯡꯕꯅꯦ ꯃ ꯍꯣꯏꯗ
ꯑꯩꯩꯗ‌ꯣꯅꯁꯤ ꯃꯣꯏꯗ ꯀꯣꯜ ꯇꯥꯔꯛꯄ ꯃꯇꯝꯗ ꯃꯥꯗ ꯁ꯭ꯀꯨꯜ ꯆꯠꯀ꯭ꯔꯦ ꯍꯥꯏꯕ
ꯑꯣ
ꯁꯦꯡꯒꯤ ꯊꯣꯛꯄ ꯊꯣꯛꯈ꯭ꯔ ꯑꯃꯗꯤ
ꯐꯪꯗꯦ ꯑꯗꯨꯒ ꯅꯍꯥꯟꯁꯨ ꯃꯥꯗꯤ ꯎ ꯑ ꯃꯣꯔꯅꯤꯡ ꯋꯥꯛ ꯑꯦ ꯅꯠꯇꯦ ꯋꯥꯛꯀꯤꯡ ꯍꯥꯏꯕ꯭ꯔꯥ ꯆꯠꯄꯅꯦꯅ ꯈꯨꯟꯗ ꯐꯥꯎ ꯌꯨꯝ ꯑꯩꯈꯣꯏꯒꯤ ꯌꯨꯝ ꯑꯗꯨꯒꯒ ꯈꯨꯟ ꯐꯥꯎꯒ ꯆꯠꯂꯦꯒ ꯋꯥ ꯉꯥꯡꯒꯅꯤ
ꯃꯊꯟꯗ ꯆꯠꯄ꯭ꯔꯣ
ꯃꯃꯥꯟꯅꯕ ꯈꯣꯏꯒ ꯆꯠꯂꯦ ꯍꯥꯏꯌꯦ
ꯀ꯭ꯂꯥꯁꯀ ꯌꯥꯔꯀꯣ ꯃꯥꯗꯣ
ꯁꯦꯕꯦꯟ ꯃꯥꯟꯂ‌ꯦ ꯑ ꯑꯗꯨ ꯖꯥꯠ ꯖꯥꯠ ꯇꯧꯔꯒꯂ ꯂꯩꯕ ꯃꯥꯂꯦ ꯑꯗꯨꯒ ꯎꯝ ꯀꯣꯂꯦꯖ ꯒ꯭ꯔꯥꯎꯟꯗꯒ ꯅꯨꯡꯊꯤꯤꯟꯒꯨꯝꯕꯗ ꯕꯣꯜ ꯁꯥꯟꯅꯕ ꯆꯠ ꯆꯠꯂꯦ ꯍꯥꯏꯌꯦ
ꯃꯥꯒꯤ ꯆꯍꯤꯗꯣ ꯇꯔꯥꯒ ꯃꯔꯤ ꯇꯔꯥꯃꯉꯥ ꯑꯣꯏꯔꯝꯅꯤ ꯇꯔꯥꯃꯔꯤꯔꯥ
ꯋꯥꯡꯉꯔꯒ ꯃꯃꯥꯗꯒꯤꯁꯨ ꯍꯦꯟꯅ ꯋꯥꯡꯉꯦꯅ ꯍꯥꯏꯕꯒꯨꯝ ꯇꯥꯎꯕꯅꯦ
ꯎꯝ ꯑꯗꯨꯗꯤ ꯖꯣꯟꯗꯒꯤ ꯍꯦꯟꯅ ꯋꯥꯡꯕ꯭ꯔꯥꯀꯣ
ꯂ‌ꯦꯡꯉ ꯋꯥꯡꯂꯝꯕꯁꯨ ꯌꯥꯏ
ꯂꯣꯏꯔ‌ꯦꯍ‌ꯦ ꯁꯥꯎꯔꯝꯒꯅꯤ ꯍꯣꯏ ꯃꯥ ꯊꯣꯛꯄ ꯍꯧ ꯍꯧꯈ꯭ꯔꯕꯒꯤꯅꯦ ꯍꯥꯏꯕꯗ‌ꯣ ꯑꯩ ꯌꯦꯡꯅꯤꯡꯉꯦ ꯃꯥꯒꯤ ꯃꯁꯥꯛꯇꯨꯒ
ꯃꯥꯒꯤ ꯃꯃꯥꯏꯗꯣ ꯀꯤꯂꯣꯃꯤꯇꯔ ꯇꯔꯥ ꯁꯥꯡꯅ ꯂꯩꯔꯝꯅꯤ
ꯃꯥꯅ ꯇꯨꯝꯕ ꯑꯗꯣ ꯑꯗꯨꯝ ꯆꯥꯎ ꯆꯥꯎꯕꯒꯤ ꯑꯗꯨꯂ‌ꯦꯡ ꯂꯦꯡꯗꯒꯤ ꯇꯥꯏ ꯍꯥꯏꯌꯦ ꯑꯗꯨꯝ ꯐꯃꯨꯡꯗꯒꯤ
ꯑꯣ ꯃꯥꯗꯤ ꯀꯅꯒ ꯇꯣꯝꯕ꯭ꯔꯥ
ꯃꯈꯥꯗ ꯃꯊꯥꯟꯗ ꯇꯨꯝꯕ ꯃꯥꯜꯂꯦ ꯑꯗꯣ ꯐꯃꯨꯡꯗꯒꯤ ꯑꯗꯨꯝ ꯇꯥꯏꯌꯦ ꯍꯥꯏꯌꯦ ꯑꯄꯥꯏꯅ ꯍꯥꯏꯕꯅꯦ ꯇ꯭ꯔꯦꯁꯇꯒꯤ ꯃꯥ ꯑꯗꯨꯝ ꯎꯋꯦꯅ ꯃꯥꯅ ꯍꯤꯞꯄꯒꯤ ꯃꯑꯣꯡꯗꯣ
ꯑꯥ ꯑꯩꯗꯤ ꯅꯣꯛꯅꯤꯡꯕꯅ ꯑꯩꯗꯤ ꯀꯅꯥꯔꯥꯅ ꯌꯦꯡꯉꯒ ꯂꯩꯕꯅꯦ ꯅꯪꯒꯤ ꯃꯔꯨꯞꯀꯨꯝꯕ ꯃꯤꯁꯦ ꯉꯥꯎ ꯇꯨꯝꯔꯒ ꯊꯝꯕ ꯃꯥꯜꯂꯦ ꯀꯩ ꯌꯦꯡꯒꯅꯤ ꯐꯔꯁ ꯑꯗꯨꯒ ꯂꯥꯁꯇꯗꯤ ꯑꯩꯈꯣꯏ ꯏꯅꯥꯎ ꯅꯨꯄꯥ ꯑꯣꯏꯔꯝꯕ ꯋꯥꯅꯤ
ꯐꯥꯎ ꯔꯤꯄ꯭ꯂꯥꯏ ꯄꯤꯕ ꯋꯥꯅꯤꯗ ꯃꯥꯗꯣ ꯌꯥꯝ ꯁꯥꯎꯕ ꯃꯥꯜꯂꯦ ꯑꯗꯨ ꯕꯣꯜꯒꯤ ꯃꯔꯝꯁꯨ ꯂꯣꯏ ꯈꯪꯒ꯭ꯔꯦ ꯍꯥꯏꯌꯦ ꯉꯁꯤꯒꯤ ꯎꯝ ꯑꯥ ꯑꯥ ꯅꯠꯇꯦ ꯒꯣꯜ ꯀꯤꯄ꯭ꯔꯒꯤ ꯃꯔꯝꯗꯁꯨ ꯀꯔꯤ ꯀꯔꯤꯅꯣ ꯋꯥ ꯉꯥꯡꯉꯦ ꯍꯥꯏꯌꯦ ꯄ꯭ꯂꯦꯌꯥꯔ ꯁꯤꯡꯕꯨꯁꯨ ꯂꯣꯏ ꯈꯪꯉꯦ ꯍꯥꯏꯌꯦ ꯃꯥꯗꯣ
ꯐꯪꯗ꯭ꯔꯦ ꯑꯩꯗꯤ ꯃꯥ ꯑꯩꯈꯣꯏꯗ ꯁ꯭ꯀꯨꯜ ꯆꯠꯈ꯭ꯔꯕ ꯃꯥꯜꯂꯦ ꯑꯌꯨꯛꯇ ꯀꯣꯜ ꯇꯧꯔꯒ ꯃꯣꯏ ꯄꯥꯏꯈꯠꯇ꯭ꯔꯤ
ꯌꯥꯝꯁꯨ ꯂꯣꯏꯔꯦ ꯍꯥꯏꯌꯦ ꯏꯁꯩꯒꯨꯝꯕ ꯁꯛꯄꯅ ꯁꯛꯄꯅ ꯃꯆꯤꯟꯁꯨ ꯌꯥꯝ ꯀꯟꯈ꯭ꯔꯦ ꯍꯥꯏꯌꯦ
ꯑꯁ ꯉꯁꯥꯏꯁꯨ ꯃꯥꯒꯤ ꯃꯌꯥꯝꯕꯒ ꯈꯠꯅꯕ ꯍꯧꯔꯤꯗ ꯌꯦꯡꯕ ꯅꯨꯡꯉꯥꯏꯕꯅ ꯃꯕꯥꯅꯤꯕꯨ ꯎꯅꯥꯔꯒ
ꯕꯤꯗꯤꯌꯣ ꯀꯣꯜ ꯇꯧꯕ ꯃꯇꯝꯗ
ꯑꯣ ꯎꯝ ꯃꯥꯅꯤ ꯌꯨꯝꯗꯅꯤꯗ ꯗꯨꯀꯥꯟ ꯆꯠꯇ꯭ꯔꯤꯀꯥꯟꯗ ꯇꯧꯕ ꯗꯨꯒꯤ ꯌꯦꯡꯕ ꯌꯥꯝꯅ ꯅꯨꯡꯉꯥꯏ ꯃꯕꯥꯅꯤꯕꯨꯨ
ꯌꯥꯝ ꯃꯆꯤꯟ ꯀꯟꯈ꯭ꯔꯦ ꯍꯥꯏꯌꯦ ꯑꯗꯨ ꯅꯨꯄꯤꯗꯨ
ꯃꯥꯅ ꯃꯥꯁꯦ ꯁꯤꯡꯃꯟꯕꯒꯤ ꯍꯌꯦꯡꯋꯥꯏ ꯑꯥ ꯀꯔꯤ ꯊꯣꯛꯀꯦꯔꯥ ꯈꯪꯗꯦ ꯅꯍꯥꯟ ꯁꯨꯃꯥꯏꯅ ꯍꯥꯏꯕꯒꯤ ꯑꯄꯥꯏ ꯑꯩꯅ ꯃꯥꯗꯤ ꯁꯣꯏꯗꯅ ꯁꯤꯡꯒꯅꯤꯒ ꯇꯧꯍꯧ
ꯑꯄꯥꯏꯕꯗꯤ ꯃꯥꯏꯅ ꯍꯥꯏꯒꯅꯤ ꯃꯤ ꯂꯣꯏꯅ ꯃꯥꯡꯕ ꯑꯗꯨꯃꯥꯏꯅ ꯍꯥꯏꯌꯦꯅ ꯑꯩꯉꯣꯟꯗꯁꯨ ꯍꯥꯏꯌꯦ ꯌꯥꯝ ꯍꯩꯈ꯭ꯔꯦꯅ ꯏꯁꯩꯁꯨ ꯂꯣꯏ ꯁꯛꯄ ꯍꯩꯔꯦ ꯕꯤ ꯕꯤ ꯑꯦꯁ ꯆꯠꯄꯒꯤꯅ
ꯑꯣ
ꯃꯆꯤꯟꯁꯨ ꯌꯥꯝ ꯀꯟꯕ ꯃꯥꯜꯂꯦ ꯃꯣꯏ ꯑꯅꯤꯗꯣ ꯑꯗꯨꯝ ꯈꯠꯅꯕ ꯃꯥꯜꯂꯦ ꯃꯕꯨꯡꯒ
ꯎꯝ ꯑꯩꯗꯤ ꯌꯦꯡꯕ ꯅꯨꯡꯉꯥꯏ ꯃꯕꯥꯅꯤ ꯈꯠꯕꯗꯨ
ꯅꯍꯥꯟ ꯑꯩ ꯂꯩꯕ ꯃꯇꯝꯁꯨ ꯑꯗꯨꯝ ꯈꯠꯅꯩꯅ ꯃꯣꯏ ꯑꯅꯤꯗꯣ
ꯃꯌꯥꯝꯕꯁꯨ ꯆꯥꯎꯔꯛꯄ ꯃꯥꯜꯂꯦꯍꯦ ꯍꯟꯗꯛꯇꯤ
ꯆꯥꯎꯈ꯭ꯔꯕ ꯃꯥꯜꯂꯦ ꯋꯥꯡꯁꯨ ꯋꯥꯡꯊꯣꯛꯈ꯭ꯔꯦ ꯈꯔ
ꯎꯝ
ꯃꯥꯒꯤ ꯚꯤꯗꯤꯌꯣ ꯉꯁꯤ ꯃꯃꯤꯅ ꯊꯥꯔꯛꯄꯗꯣ
ꯗꯦꯝ ꯅꯠꯇ꯭ꯔꯣ
ꯅꯠꯇꯦ ꯁꯤ ꯗꯨꯀꯥꯟꯗ ꯆꯥꯎ ꯆꯥꯕꯗꯨ ꯍꯥꯏꯌꯦ ꯍꯥꯏꯌꯦ ꯃꯥꯅ
ꯌꯦꯡꯕ ꯅꯨꯡꯉꯥꯏꯕꯅꯤꯍꯦ ꯃꯥꯁꯨ
ꯂꯥꯏꯔꯤꯛ ꯄꯥꯅꯤꯡꯗꯦ ꯍꯥꯏꯕꯅꯤ ꯃꯥꯁꯨ
ꯑꯁ ꯅꯍꯥꯟ ꯑꯗꯨꯒ ꯃꯅꯥꯛꯇ ꯇꯨꯏꯁꯟ ꯂꯧꯔꯒ ꯎꯃꯟꯕꯒꯤ ꯀꯨꯏꯁꯟꯒ ꯂꯧꯕ ꯇꯣꯛꯈ꯭ꯔꯅꯤꯅ ꯍꯥꯏꯌꯦ
ꯀꯅꯥꯜ
ꯇꯤꯟꯁꯨꯏꯅ ꯎꯝ ꯗꯤꯟꯁꯨꯏꯅ ꯈ꯭ꯋꯥꯡ ꯃꯅꯥꯛꯇ ꯎꯏꯁꯥꯟ ꯂꯥꯎꯕ ꯇꯣꯛꯈ꯭ꯔꯅꯤ ꯍꯥꯏꯌꯦ ꯑꯗꯨꯒꯤ ꯃꯃꯥꯅ ꯂꯥꯎꯕ ꯇꯣꯛꯈ꯭ꯔꯣꯅ ꯍꯥꯏꯌꯦ ꯍꯥꯏꯌꯦ ꯑꯗꯨꯒꯤ ꯑꯄꯩꯅ ꯅꯪꯕꯨ ꯎꯝ ꯅꯪꯅ ꯉꯝꯕ ꯃꯤꯉꯣꯟꯗ ꯂꯧꯕꯗꯒꯤ ꯅꯪꯁꯦ ꯁꯨꯃꯥꯏꯅ ꯇꯧꯕꯗꯒꯤ ꯀꯔꯤꯒꯤ ꯂꯧꯔꯔꯣꯏ ꯍꯥꯏꯕ ꯁꯨꯔꯨ ꯋꯥꯡꯁꯨ ꯇꯤꯟ ꯆꯨꯏꯕꯨ ꯇꯨꯏꯁꯟ ꯂꯧꯅꯤꯡꯗ꯭ꯔꯦꯅ ꯍꯥꯏ ꯍꯥꯏꯌꯦ ꯃꯅꯥ ꯀꯟꯃꯟꯕꯒꯤ
ꯎꯝ ꯑꯩꯉꯣꯟꯗꯁꯨ ꯍꯥꯏꯒꯦ ꯃꯣꯏ ꯑꯅꯤꯕꯨ ꯂꯥꯏꯕꯛ ꯇꯝꯕꯗꯣ ꯋꯥꯏꯌꯦꯅ
ꯑ ꯑꯗꯣ ꯃꯅꯥꯎꯅꯨꯄꯤꯒꯤ ꯂꯥꯏꯔꯤꯛ ꯍꯩꯌꯦꯅ ꯍꯥꯏꯕ ꯅꯠꯇ꯭ꯔꯣ
ꯈꯪꯗꯦ ꯑꯁ ꯈꯪꯗꯦ ꯌꯥꯝ ꯋꯥꯏ ꯍꯥꯏꯌꯦ ꯑꯩꯉꯣꯟꯗꯗꯤ
ꯎꯝ ꯈꯪꯗꯦꯗ ꯅꯍꯥꯟ
ꯂꯥꯏꯔꯤꯛ ꯇꯝꯕ ꯌꯥꯝ ꯋꯥꯏꯌꯦ ꯃꯣꯏ ꯑꯅꯤꯕꯨ ꯃꯥꯅ ꯍꯥꯏꯕꯅꯤꯗ ꯑꯩ ꯈꯪ ꯑꯩꯗꯤ ꯈꯪꯗꯦ
ꯎꯝ ꯅꯍꯥꯟ ꯑꯩ ꯑꯥꯗ ꯆꯠꯄ ꯃꯇꯝꯗꯁꯨ ꯖꯦꯝꯌꯝꯅꯁꯨ ꯂꯤꯗꯤ ꯂꯤꯕꯤꯌꯦ ꯁꯤ ꯋꯥꯔꯤ ꯄꯨꯡꯗꯨꯁꯨ ꯂꯥꯏꯔꯤꯛ ꯐꯥꯅꯤꯡꯉꯩ ꯀꯣꯏꯁꯟ ꯁꯔ ꯑꯃꯗ ꯅꯨꯃꯤꯠ ꯑꯃ ꯑꯅꯤ ꯄꯥꯡꯉꯦꯅ ꯍꯥꯏꯔꯛꯑꯦꯅ ꯍꯥꯏꯕꯅꯦ
ꯑꯣ ꯂꯩꯔꯤꯛ ꯈꯥꯏꯌꯦ ꯍꯥꯏꯔꯒ